ꯎ ꯉꯥ ꯃꯌꯥꯝꯗꯣ ꯐꯥꯔꯗꯤ ꯑꯩꯅ ꯅꯣꯏ ꯆꯥꯛꯀꯧꯗꯣꯏꯅꯦ ꯍꯥꯏꯕ
ꯆꯀꯣ ꯉ ꯉꯀꯣꯟꯗ ꯀꯥꯟꯆꯤꯕꯨꯁꯤꯃ ꯎꯁꯣꯞ ꯑꯝꯇ ꯀꯠꯄꯤꯔꯝꯁꯤ
ꯃꯝ ꯎ ꯄꯨꯂꯞ ꯁꯦ ꯁꯤꯃ ꯀꯟꯆꯅꯤ ꯀꯣ ꯉꯥꯁꯦ ꯐꯥꯔꯒ ꯎꯁꯣꯛ ꯇꯧꯊꯣꯛꯄꯗꯤ ꯀꯔꯤ ꯀ
ꯨꯁꯨ ꯂꯩ ꯗꯅ
ꯑꯩꯈꯣꯏꯗꯤ ꯑꯐꯕ ꯃꯤꯌꯥꯝꯒꯤꯗꯤ ꯉꯥꯛꯇ ꯑꯗꯨꯝ ꯈꯟꯕꯅꯦ
ꯈꯜꯂꯤ ꯈꯂꯤ ꯑꯈꯣꯏ ꯃꯐꯕ ꯂꯩꯇꯩꯁꯤ
ꯀꯆꯤ ꯂꯩ ꯀꯣꯗ ꯉ ꯍꯥꯎꯗꯤ ꯍꯥꯔꯅꯦ
ꯍꯥꯎ ꯇꯔꯦꯗꯤ ꯀꯩꯅꯩꯅꯣ ꯍꯥꯎ ꯇꯔꯦꯗꯤ ꯀꯩꯩꯅꯣ ꯍꯥꯎꯇ꯭ꯔꯗꯤ ꯀꯩꯅꯣ ꯃꯆꯨ ꯃꯆꯨꯅꯦ ꯑꯣꯏꯔꯤꯅꯣ
ꯑꯗꯣ ꯃꯤ ꯃꯌꯥꯝꯅ ꯃꯤ ꯇꯥꯟꯅꯕ ꯑꯗꯨ ꯆꯥꯗꯤꯦ ꯆꯤꯡꯊꯦꯛꯇꯕꯨꯗꯤ ꯃꯥꯟꯗ꯭ꯔꯣ
ꯀꯁꯨ ꯄꯅ ꯆꯃꯤꯅꯁꯤ
ꯑꯗꯣ ꯑꯩꯈꯣꯏꯅ ꯀꯧꯔꯤꯁꯤ ꯅꯪ ꯑꯦꯝ ꯌꯨ ꯃꯅꯨꯡꯗ ꯂꯩꯕ ꯁꯥꯇ꯭ꯔ ꯈꯛꯅꯤꯗꯅ ꯃꯄꯥꯟꯗꯒꯤꯩ ꯂꯥꯛꯄ ꯃꯌꯥꯝ ꯑꯃꯅꯁꯨ ꯃꯤꯇꯥꯔꯝꯗꯣꯏꯅꯤ ꯆꯊꯦꯛꯇꯨ ꯃꯥꯜꯂꯦ
ꯃꯣꯗꯤ ꯃꯤ ꯇꯥꯔꯝꯃꯗ ꯃꯣꯗꯤ ꯃꯆꯤꯟꯖꯥꯛ ꯊꯥꯛꯄ ꯂꯥꯛꯄꯅꯦ ꯑꯩꯈꯣꯏ ꯆꯥꯅꯕ
ꯎꯝ ꯑꯩ ꯃꯤꯑꯣ꯭ꯌꯨ ꯇꯝꯕꯒꯤ ꯗ꯭ꯔꯤꯝ ꯀꯥꯟꯆꯤꯗ ꯀꯣꯜꯂꯤ ꯋꯥꯀꯠꯁꯦ ꯍꯥꯏꯔꯣ ꯃꯨꯁꯨꯗ
ꯋꯥꯈ ꯋꯥꯁꯤ
ꯁꯤ ꯁꯗꯥꯔꯦ ꯑꯗꯨꯗꯤ ꯑꯦꯦꯝ ꯌꯨ ꯇ ꯃ ꯃꯥꯕꯨ ꯀꯥꯟꯁꯤꯗ ꯀꯣ ꯌꯥ ꯃꯥ ꯁꯣꯝ ꯇ ꯇ ꯊ
ꯇꯧꯒꯗꯕꯅꯤ ꯇꯧꯒꯗꯅꯤ ꯅꯪꯒꯤ ꯈꯣꯡꯊꯥꯡ ꯈꯨꯗꯤꯡ ꯑꯩꯅ ꯇꯨꯨꯡ ꯗ ꯂꯦ ꯄꯤ
ꯑ ꯑꯁ ꯐꯩꯖꯣꯝꯁꯦ ꯁꯨꯞꯅꯗꯕ ꯀꯨꯕꯔꯪꯗꯦ ꯃꯅꯝ ꯅꯝꯊꯤꯗ
ꯑ
ꯎꯝ ꯑꯁꯤꯒ ꯁꯨꯔꯗꯤ ꯗꯧꯒꯗꯣꯏꯗꯤ ꯃꯥꯟꯅ ꯑ
ꯅꯌꯨꯝ ꯍꯣꯡꯉꯛꯁꯨ ꯌꯥꯗꯦ ꯅꯪ ꯇꯧꯔꯤꯕ ꯅꯌꯨꯝ ꯍꯣꯡꯉꯛ ꯀ ꯁꯨ ꯌꯥꯗꯦ ꯅꯪ ꯇꯧꯔꯤꯕ
ꯑꯣ ꯑꯩꯅ ꯍꯦꯟꯅ ꯂꯩꯅꯤꯡꯉꯦ ꯉꯥꯡꯅꯔꯛꯑꯣ ꯅꯣꯏꯒꯤ ꯃꯦꯗꯥꯝ ꯁꯝꯐꯥꯕꯤꯗꯣ ꯌꯥꯍꯜ ꯑꯣ ꯌꯥꯍꯜ ꯑꯣ ꯉꯥꯏꯔ ꯂꯥꯛ ꯃ ꯌꯥꯏ
ꯀꯅꯥ ꯀꯩꯗꯧꯕꯕ ꯅꯪ ꯍꯧꯖꯤꯛ ꯍꯥꯏꯔꯕ꯭ꯔꯗ ꯀꯔꯤꯌꯦ ꯗ ꯁꯚꯕꯤꯦ
ꯃꯦꯗꯥꯝ ꯁꯝꯚꯥꯕꯤ
ꯎꯝ ꯐꯠꯦ ꯍꯥꯏꯗꯣꯀꯦ ꯀꯍꯅꯤꯅꯤ
ꯑꯗꯣ
ꯅꯨꯡꯉꯥꯏꯈꯤ ꯃꯤ ꯑꯃꯠꯇ ꯍꯦꯛ ꯂꯣꯏꯅꯗꯦꯗ
ꯏꯕꯤꯃ
ꯅꯪ ꯐꯪꯉꯤ ꯌꯦꯡ
ꯎꯝ ꯂꯥꯏꯔꯤꯛꯇꯨ ꯑꯗꯨꯝ ꯄꯥꯔꯛꯑꯣ ꯇꯥꯒꯦ ꯑꯝꯇ
ꯑꯦ ꯅ ꯑꯄꯪꯕꯤ ꯅꯕꯨꯙ ꯁꯤ ꯅ ꯀ꯭ꯔꯦꯅ
ꯍꯥꯥ
ꯄꯔꯒꯦꯁꯦ ꯄꯔꯒꯁꯦ
ꯑꯔ ꯑꯣꯝꯗ
ꯀꯏ ꯄꯔꯀꯦ ꯑꯣꯁꯇꯦꯂꯤ ꯄꯥꯔꯗꯤ ꯏꯪꯒ꯭ꯔꯥꯖꯤ ꯉꯥꯛꯇ ꯂꯣꯜꯂꯛꯑꯅꯤꯅꯦ ꯑꯩꯗꯤ ꯑ
ꯏꯪ꯭ꯔꯥꯖꯤ ꯏꯪꯒ꯭ꯔꯥꯖꯤ ꯌꯥꯗꯕ ꯏꯪ꯭ꯔꯥꯖꯤ ꯌꯥꯕꯤꯗꯕꯔꯣ ꯁꯣꯝꯕꯨ
ꯍꯒꯦ
ꯀꯩꯅꯩꯅꯃꯤ ꯍꯧꯗꯨꯀꯥꯟ ꯃꯤ ꯍꯧꯖꯤꯛꯀꯥꯟ ꯂꯣꯏꯅ ꯀꯩꯅꯣ ꯇꯧꯔꯁꯤꯗꯤ
ꯏꯁꯦ ꯇꯤꯤ ꯟꯐ ꯂꯣ ꯏꯁꯇꯦꯤꯦꯜ ꯁꯇꯦꯇꯤꯦꯜ ꯄꯔ ꯎ ꯏꯁꯇꯦ ꯇꯨꯁꯇ ꯀꯣ ꯄꯋꯥꯔ ꯍꯥꯏꯔꯕ ꯍꯦꯔꯕ ꯀꯦꯔꯤ ꯔꯤ ꯂꯣ ꯁꯦꯝꯄꯄꯜ ꯄ ꯁꯥꯏꯖ ꯕꯦꯔꯤ ꯂꯣ ꯁꯤꯝꯄꯜ ꯁꯥꯏꯖ ꯑꯣꯏꯕꯒꯤ ꯑꯇꯩ ꯑꯟꯁꯔ ꯌꯦꯡꯉꯨꯅꯨ ꯀꯥꯟꯅꯕ ꯅꯠꯇꯦ ꯑꯗꯨꯒ ꯏꯁꯇꯦꯇꯤꯁꯇꯤꯀꯦꯜꯁ ꯑꯦꯟ ꯇꯦꯁ ꯑꯩꯁꯨ ꯋꯤꯛ ꯇꯨ ꯄꯥꯔꯤꯕ꯭ꯔꯥ ꯁꯤ ꯎꯏꯛ ꯇ ꯎꯏꯛ ꯋꯥꯟꯗ ꯍ ꯂꯒꯦ
ꯍꯌꯦꯡ ꯍꯌꯦꯡ ꯑꯦꯛꯖꯥꯝꯁꯦ ꯈꯨꯀꯤ ꯆꯤꯛꯑꯒ ꯈꯨꯠ ꯆꯤꯛꯑꯒ ꯊꯥꯔꯝꯕꯗꯤ ꯀꯔꯤ ꯀꯥꯏ
ꯀꯥꯏꯗꯦꯗ ꯇꯣꯛ ꯇꯣꯛ ꯈꯣꯠꯈꯤꯗ ꯄꯣꯠꯇꯨ ꯏꯟ ꯑꯦꯟ ꯑꯦꯛꯁꯄꯦꯔꯤꯃꯦꯟ ꯍꯋꯦꯔ ꯒ꯭ꯔꯨꯨꯞ ꯑꯣꯐ ꯄꯤꯄꯜ ꯊꯤꯡ ꯗꯦ ꯑꯔ ꯑꯦꯛꯁꯄꯣ ꯄꯣꯏꯖꯅꯁ ꯑꯥꯏ ꯕꯤ ꯌꯥꯔ ꯕꯤꯡ ꯑꯦꯛꯁꯄꯣꯁ ꯎꯝ ꯀꯗꯧꯔꯦ ꯍꯥꯏꯕꯅꯣ ꯑꯅꯤ ꯗꯣ ꯉꯁꯥꯏꯅ ꯑꯩꯅ ꯒ꯭ꯔꯨꯞꯇ ꯍꯥꯏꯈ꯭ꯔꯗꯨꯗꯤ
ꯑꯣ ꯆꯠꯂꯃꯦ
ꯅꯨꯃꯤ ꯇꯥꯔꯦ ꯄꯨꯡ ꯇꯔꯦꯠ ꯇꯥꯗ꯭ꯔꯤꯉꯩꯗ ꯂꯥꯛꯍꯧꯅꯦ ꯅꯪꯕꯣ
ꯑꯗꯨꯝ ꯍꯥꯉꯨ ꯍꯥꯉꯨꯅꯦ ꯆꯞ ꯃꯥꯟꯅꯩ ꯃꯦꯒꯤ ꯑꯗꯨꯝ ꯆꯥꯖꯔꯒꯦ ꯅꯪꯗꯤ ꯃꯍꯤꯛꯇꯤ ꯃꯍꯤꯛꯅꯦ ꯁꯪꯒꯣꯝꯗꯨꯁꯨ ꯄꯨꯔ ꯆꯈꯤ ꯂꯩꯇ ꯂꯩꯇ ꯇꯔꯣ ꯇꯔꯣ ꯆꯥꯎ ꯅ ꯑꯃ ꯊꯥꯔ ꯋꯥ ꯑꯩꯉꯣꯟꯗ
ꯆꯥꯊꯣꯛꯀꯦ ꯆꯥꯊꯣꯛꯀꯦ
ꯄꯩꯁꯥꯒꯁꯦ ꯎꯃꯪ ꯋꯥꯃꯪꯗꯒ ꯄꯥꯜꯂꯒ ꯍꯦꯛ ꯆꯠꯅꯔꯝꯕ ꯑꯣꯏꯇꯥꯔꯒꯗꯤ ꯀꯌꯥꯗ ꯅꯨꯡꯉꯥꯏꯒꯅꯤ
ꯅꯨꯡꯇꯤꯒꯤ ꯕꯦꯝꯃ ꯃꯆꯨ ꯃꯆꯨꯒꯤ ꯉꯥꯅ ꯆꯥꯛꯀꯧꯒꯦꯔꯥ
ꯑꯩ ꯑꯩ ꯏꯁꯇꯦꯠꯇ ꯇꯞꯇꯪꯗꯤ ꯊꯝꯅꯤꯗ ꯑꯦꯝ ꯑꯦꯟ ꯂꯥꯏ ꯀꯥꯆꯤ ꯂꯩꯀꯣꯜ ꯌꯦ ꯉꯥ ꯍ ꯑꯗꯨꯣ ꯁ ꯇ ꯇ
ꯉꯁꯥꯏ ꯅꯪ ꯇꯧꯒꯦ ꯍꯥꯏꯔꯤꯗꯨꯗꯤ ꯀꯔꯤ ꯈꯨꯝꯃꯛꯀꯦ ꯈꯨꯝꯃꯛꯇꯕ꯭ꯔꯥ
ꯈꯨꯝꯃꯛꯑꯦ ꯑꯩ ꯐꯥꯎꯋꯌꯦ ꯑꯌꯥꯝꯕꯗꯨꯗ ꯂꯧꯔꯣꯑꯣ ꯐꯥꯕꯗꯨꯗꯤ ꯀꯩꯁꯨ ꯅꯠꯇꯦ ꯍꯥꯏꯕ ꯑꯌꯥꯕꯗꯨꯁꯨ ꯅꯪ ꯂꯧꯔ
ꯀꯔꯤꯅꯣꯅꯦ ꯑꯗꯨꯒꯤ ꯃꯤꯗꯨꯅ
ꯑꯩꯅ ꯅꯪ ꯑꯗꯨ ꯑꯗꯨ ꯑꯣꯏꯔꯒ ꯑꯗꯨꯐꯥꯎꯗ ꯐꯥꯕ ꯍꯥꯏꯕ ꯉꯝꯗꯕ꯭ꯔꯥ ꯍꯥꯏꯔꯒ ꯄꯛꯇꯦꯀꯣ ꯑꯩꯗꯤ ꯀꯌꯥꯝ ꯄꯛꯇ꯭ꯔꯒꯦ
ꯄꯛꯤꯗꯔ ꯃ ꯆꯤꯤꯟ ꯄ ꯄ ꯏꯒꯣ ꯌꯥꯔꯣꯏꯅꯦ ꯌꯥꯔꯣꯏ ꯅꯪꯕꯣ
ꯅꯪꯀꯣ
ꯪ ꯍ ꯑꯩ ꯀꯩꯅꯣꯝꯃ ꯊꯥꯕꯤꯔꯛꯀꯦ ꯁꯤ ꯂꯣꯏꯔꯒ ꯑꯩꯅ ꯏꯔꯤꯁꯦ ꯂꯣꯏꯔꯒ ꯑꯗꯨꯗꯣ ꯑꯗꯨꯝ ꯌꯦꯡꯁꯜꯂꯣ ꯑꯗꯨꯒ ꯑꯗꯨꯝ ꯌꯥꯔꯅꯤꯅ
ꯅꯪꯅꯕꯨ ꯍꯥꯏ ꯅꯪꯅ ꯍꯥꯏꯕꯗꯨ ꯈꯛ ꯄꯥꯜꯂꯤ
ꯃꯥꯁꯦ ꯅꯪ ꯑꯗꯨ ꯑꯣꯏꯔꯒ ꯑꯗꯨ ꯐ ꯉꯝꯗꯕ ꯍꯥꯏꯕ ꯋꯥꯍꯩꯁꯦ ꯃꯥ ꯇꯤꯡ ꯇꯤꯡ ꯄꯥꯟꯕ ꯃꯥꯜꯂꯦꯕ ꯄꯛ ꯀ ꯁꯤꯗ ꯍꯥꯏꯌꯦꯕ
ꯈꯥꯡꯒꯠ ꯃꯤꯒꯤ ꯊꯃꯣꯏ ꯁꯣꯛꯅꯕ ꯋꯥ ꯀꯌꯥꯝ ꯍꯥꯏꯔꯤꯕꯅꯣ
ꯄꯛꯇꯦ ꯍꯥꯏꯕ ꯋꯥꯍꯁꯦ ꯈꯛ ꯅꯪꯒꯤ ꯅꯪꯒꯤ ꯃꯆꯤꯟꯗꯨꯗ ꯄꯛꯄ꯭ꯔꯥ ꯍꯧ
ꯑꯪ ꯍꯉꯔ
ꯑ
ꯅꯪ ꯍꯪꯉꯨꯔꯣ
ꯑꯩ ꯍꯪꯦ
ꯅꯣꯏ ꯁꯤꯗꯤ ꯀꯣ ꯑꯃꯨꯛ ꯇꯧꯖꯔꯛꯑꯁ
ꯎ
ꯅꯪ ꯁꯤꯗꯕꯕꯥ ꯑꯃꯨꯛ ꯍꯥꯏꯖꯤꯟꯗꯅꯦ ꯌꯨ ꯕꯦꯠ ꯍꯥꯏꯀꯥꯟꯗ
ꯎ ꯌꯨꯕꯦ ꯂꯥꯏꯔꯤꯛꯇꯨ ꯈꯔ ꯈꯔ ꯄꯥꯎꯉꯦ ꯃꯦꯝꯃ
ꯏꯕꯦꯝꯃ ꯏꯕꯦꯝꯃ ꯉꯁꯥꯏꯅꯦ ꯍꯥꯏꯔꯛꯄꯗꯣ ꯄꯨꯡ ꯑꯍꯨꯝ ꯀꯗꯥꯏꯗ ꯂꯥꯛꯄꯤꯌꯣ ꯍꯥꯏꯔꯒ ꯍꯥꯏꯈꯤꯕꯗꯣ ꯍꯥꯏꯔꯛꯇꯦ ꯍꯥꯏꯔꯛꯄꯖꯥꯠꯅꯤ ꯑꯗꯨꯒ ꯍꯧꯖꯤꯛ ꯋꯥꯏꯗꯣ ꯐꯣꯟ ꯇꯧꯔꯛꯑꯝꯃꯦ ꯏꯀꯌꯥꯅꯤ ꯉꯁꯥꯏ ꯄꯨꯡ ꯑꯍꯨꯝ ꯑꯗꯨꯗꯥꯋꯥꯏꯗ ꯂꯥꯛꯑꯣꯏꯅ ꯑꯩꯉꯣꯟꯗ ꯍꯥꯏꯔꯛꯄꯅꯦ ꯑꯩꯗꯣ ꯏꯪ ꯌꯌꯨꯗ ꯂꯥꯛꯄꯒꯤꯅꯦ ꯆꯥꯔꯖꯔꯁꯨ ꯇꯥꯏꯞꯕꯤ ꯑꯣꯏꯕ ꯀꯗꯥꯝ ꯆꯥꯟꯅꯗꯦ ꯃꯩꯗꯨ ꯑꯣꯐ ꯆꯥꯊꯣꯛꯈꯤꯗꯅꯅꯦ
ꯇꯥꯏꯞꯁꯤ ꯑꯣꯏꯕꯩ ꯀꯅꯥꯝ ꯆꯥꯟꯅꯗꯦꯌꯦ ꯑꯩ ꯐꯣꯡꯉ ꯉꯥꯏꯔꯦ ꯍꯥꯏꯕ ꯣ ꯃꯇꯝ ꯀꯩꯅꯣꯁꯤꯕꯣ ꯑꯩꯈꯣꯏꯗꯤ ꯋꯥ ꯂꯥꯛꯋꯕ ꯃꯊꯪꯗꯤ
ꯀꯩꯅꯣ ꯑꯩꯈꯣꯏ ꯇꯥꯏꯞ ꯁꯤꯅꯦ ꯃꯥꯗꯤ ꯇꯥꯏꯞꯀꯤꯅꯦ
ꯑꯣ ꯇꯥꯏꯞ ꯁꯤ ꯑꯣꯏꯕ ꯀꯅꯥꯝ ꯆꯅꯗ ꯍꯥꯏꯕ ꯑꯣ
ꯃꯥꯗꯣ ꯇꯥꯏꯞ ꯕꯤ ꯑꯣꯏ ꯍꯥꯏꯕ ꯑꯗꯨꯅ ꯀꯅꯥꯝ ꯆꯥꯟꯅꯗꯦ ꯍꯥꯏꯕ
ꯑꯣ ꯑꯣ ꯑꯣ ꯍꯥ ꯈꯥꯉꯦ ꯈꯪꯉꯦ ꯍꯥꯏꯔ
ꯆꯅꯤ ꯑꯗꯣ ꯇꯥꯏꯕꯤ ꯑꯣꯏꯔꯤꯕ ꯐꯣꯟꯗꯣ ꯈꯤꯇꯪꯗꯤ ꯝ ꯁ
ꯃꯤꯁꯣ ꯐꯣꯟ ꯑꯃ ꯄꯥꯏꯔꯒ ꯐꯥꯎ ꯁꯥꯔꯛꯀꯅꯣ ꯃꯤꯁꯣꯗ ꯌꯣꯟꯕ ꯑꯥꯏ ꯐꯣꯟꯅ ꯀꯌꯥꯝ ꯐꯗꯣꯏꯅꯣ ꯑꯗꯨꯒꯤ ꯑꯩ ꯊꯝꯃꯦ ꯅꯪ ꯂꯩꯍꯧꯔꯣ